ꯍꯜꯂꯣ
ꯍꯣꯏ ꯑꯩ ꯉꯍꯥꯟꯅꯦ__
ꯎꯝ
ꯅꯣꯏꯗ ꯅꯣꯏꯗ ꯂꯥꯛꯄ ꯅꯨꯃꯤꯠꯇꯅꯦ
ꯎꯝ
ꯅꯪ ꯑꯗꯨ ꯅꯨꯃꯤꯠꯇ ꯊꯣꯡꯉꯝꯕ ꯏꯟꯖꯥꯡꯗꯣ ꯀꯩ ꯏꯟꯖꯥꯡꯅꯣ
ꯀꯩꯗꯧꯔꯒꯦ
ꯑ ꯌꯥꯝ ꯍꯥꯎꯕ ꯍꯥꯏꯇꯥꯔꯦ ꯑꯩꯅ ꯅꯍꯥꯟꯒꯩ ꯆꯥꯕ ꯃꯍꯥꯎꯒ ꯃꯥꯟꯅꯗꯕ ꯉꯥꯅꯨꯒꯤ ꯃꯍꯥꯎ ꯑꯃꯁꯨ ꯆꯪꯕ ꯍꯥꯏꯇꯥꯔꯦ ꯅꯪꯁꯨ ꯂꯩꯔꯝꯗ꯭ꯔꯦ ꯀꯅꯥꯝ ꯂꯩꯔꯝꯗꯦ ꯑꯩ ꯁꯔꯨꯛꯅꯤꯅ ꯅꯣꯏꯅ ꯊꯅꯝꯃꯤꯗꯣ ꯑꯉꯥꯡ ꯂꯩꯔꯝꯃꯦ ꯑꯉꯥꯡꯗꯤ ꯈꯪꯕ ꯅꯠꯇꯦꯗꯣ
ꯑꯣ ꯑꯁ ꯅꯪ ꯑꯗꯨꯒꯤ ꯊꯋꯦꯡꯀꯤ ꯐꯣꯟ ꯇꯧꯔꯛꯏ__
ꯍꯣꯏ ꯍꯪꯒꯦꯟ ꯇꯧꯔꯛꯏꯅꯦ ꯑꯩꯁꯨ ꯑꯃꯨꯛꯀ ꯍꯜꯂ ꯊꯣꯡꯒꯦ ꯇꯧꯅꯤꯗ ꯍꯥꯎꯃꯟꯕꯒꯤꯅꯦ
ꯑꯣ ꯑꯗꯨꯗꯤꯅꯦ ꯀꯩꯅꯣꯅꯦ ꯅꯪꯕꯣ ꯀꯥꯡꯉꯥꯅꯦ
ꯃꯥ ꯀꯪꯉꯥꯔꯣ ꯑꯁ ꯑꯣ ꯑꯩꯅ ꯈꯜꯂꯦꯕ ꯑꯣ ꯃꯣꯏ ꯑꯁꯣꯅꯥꯀꯟꯗ ꯊꯕꯛ ꯈꯔ ꯁꯨꯕ ꯑꯗꯨꯅꯅꯦ꯫
ꯌꯥꯝ ꯍꯧꯅ ꯇꯥꯏꯍꯦ ꯎꯝ ꯈꯤꯇꯪ ꯃꯔꯨꯝꯗ ꯆꯪꯖꯤꯜꯂꯗꯤ ꯐꯗꯧꯅꯤ
ꯇꯥꯔꯤ ꯣꯖꯤꯩꯁꯨꯣ
ꯍꯣꯏ ꯇꯥꯔꯤꯌꯦ ꯃ ꯈꯤꯇꯪ ꯆꯠꯊꯣꯛꯎꯅꯦ ꯃ ꯑꯃꯗ
ꯑꯩꯁꯤ ꯃꯅꯨꯡꯗ ꯇꯥꯗꯅ ꯃꯅꯨꯡꯗꯁꯨ ꯆꯪꯒꯗꯤ ꯂꯩꯔꯅꯤ ꯑꯝꯛ ꯇꯥꯕ꯭ꯔꯥ
ꯑꯁ ꯁꯦ ꯀꯩꯅꯣ ꯇꯧꯔꯁ
ꯎꯝ
ꯅꯪꯗꯣ ꯅꯣꯏ ꯌꯨꯝ ꯇꯣꯏꯅ ꯂꯩꯔꯗꯤ ꯐꯗꯕꯅꯤ ꯃꯊꯀꯤ ꯎꯝ ꯃꯊꯛ ꯃꯔꯨꯝ ꯃ ꯊꯥꯕ ꯑꯃ ꯂꯩꯕꯗꯣ ꯑꯗꯣꯝꯗꯗꯤ ꯈꯔ ꯐꯗꯧ ꯃꯥꯜꯂꯦ꯫
ꯑ ꯍꯥꯏꯔꯛꯑꯣ ꯑꯗꯨ ꯀꯃꯥꯏ ꯀꯃꯥꯏ ꯊꯣꯡꯒꯦ ꯅꯪ ꯍꯧꯖꯤꯛꯇꯤ ꯈꯔ ꯍꯧꯈꯔꯦ ꯑꯣ ꯑꯗꯨꯗꯣ ꯁꯨꯃꯥꯏꯅ ꯇꯧꯒꯅꯤ ꯏꯆꯦ ꯑ ꯑꯈꯣꯏꯒꯤ ꯀꯪꯉꯥ ꯈꯔ ꯂꯩꯌꯦ ꯑ ꯅꯪ ꯉꯍꯥꯟ ꯈꯪꯉꯝꯅꯤꯗ ꯅꯪ ꯅꯍꯥꯟ ꯎꯗꯤ ꯎꯏꯌꯦ ꯎꯗꯤ ꯎꯏ ꯑꯗꯨꯒ ꯀꯩꯅꯣꯗꯤ ꯈꯪꯗꯕꯩꯅ ꯍꯥꯏꯋꯥꯗꯤ ꯊꯣꯡꯈ꯭ꯔ ꯄꯣꯠꯅꯤꯅ ꯀꯩꯅꯣꯗꯣ ꯈꯪꯕ ꯉꯝꯗ ꯅꯣꯏꯒꯤ ꯂꯩꯕꯗꯨꯕꯨꯗꯤ ꯎꯏꯕ ꯑꯩꯅ ꯑꯣ ꯑꯗꯨꯗꯨꯅꯦ ꯑꯩꯅ ꯊꯣꯡꯉꯝ ꯑꯣ ꯑꯣ ꯑꯣ
ꯑꯗꯨꯗꯣ ꯑꯁ ꯅꯪ ꯅꯍ ꯍꯥꯏꯁꯦ ꯊꯣꯡꯕꯒꯤ ꯃꯑꯣꯡ ꯍꯥꯏꯔꯣ ꯍꯥꯏꯔꯣ
ꯍꯣꯏ
ꯅꯪ ꯍꯦꯛꯇ
ꯍꯛꯇꯣ ꯆꯒꯤ ꯇꯤꯡꯔ ꯑꯁ ꯍꯧꯖꯤꯛ ꯍꯣꯔꯦꯟꯒꯤ ꯋꯥꯕꯗꯤ ꯅꯠꯇꯦꯗ ꯍꯥꯏꯗꯤ ꯀꯪꯂꯥꯁꯦ ꯌꯥꯝ ꯇꯥꯡꯉꯦꯕꯀꯣ ꯍꯥꯏꯗꯤ ꯏꯊꯟꯇꯅꯒ ꯑꯩ ꯏꯟꯇ ꯑꯈꯣꯏ ꯏꯃꯨꯡ ꯈꯇꯅꯒ ꯆꯥꯕꯗꯤ ꯆꯥꯎꯁꯨ ꯆꯥꯎꯌꯤꯗꯅ ꯑꯗꯨꯅ ꯑꯗꯨꯝ ꯀꯩꯟ ꯇꯧ ꯍꯣꯏ ꯃꯇꯝ ꯍꯥꯏꯗꯤ ꯑꯩꯈꯣꯏ ꯃꯤ ꯊꯨꯡꯒꯗꯕ ꯂꯩꯕꯀꯣ ꯑꯗꯨ ꯂꯥꯛꯑꯀꯥꯟꯗ ꯑꯣꯏꯅ ꯊꯣꯡꯉ ꯆꯠꯁꯤꯅ ꯈꯪꯕ ꯑꯗꯣ ꯍꯧꯖꯤꯛꯇ ꯍꯧꯅ ꯈꯪꯍꯧꯔꯗꯤ ꯑꯩ ꯇꯧ ꯌꯥꯔꯦꯗꯅ ꯍꯌꯦꯡ ꯊꯣꯡꯕ ꯀꯥꯟꯗ
ꯀꯪꯉꯥꯗꯣ ꯀꯩꯅꯣ ꯄꯤ ꯍꯥꯏꯕ ꯂꯤꯁꯤꯡ ꯑꯅꯤ ꯆꯧꯉꯥ ꯑꯍꯨꯝꯒ ꯄꯤ ꯍꯥꯏꯕ
ꯃꯣꯏꯁꯦ ꯀꯦꯖꯤꯗ ꯆꯠꯇꯕ꯭ꯔꯥ ꯂꯝꯁꯝꯗ ꯑꯣꯏꯅ ꯑꯣꯟꯕ꯭ꯔꯥ ꯃꯣꯏꯖꯦ ꯑꯗꯨꯝ ꯂꯝꯁꯝꯗ ꯑꯣꯜꯂꯦ ꯑꯣ ꯑꯣ ꯉꯅꯨꯒꯤ ꯇꯞꯇꯥ ꯑꯥ
ꯃꯣꯏꯅ ꯍꯥꯏꯁꯦ ꯀꯪꯂꯥ ꯑꯃꯗ ꯂꯤꯁꯤꯡ ꯑꯅꯤ ꯑꯅꯤ ꯆꯥꯝꯃꯉꯥ
ꯎꯝ ꯑꯣ ꯑꯣ ꯑꯣ
ꯑꯗꯩꯗꯤ ꯑꯩꯅ ꯑꯁꯨꯛ ꯌꯥꯝ ꯇꯥꯡꯕꯁꯤꯕꯣ ꯑꯩꯅ ꯁꯤꯗꯤ ꯂꯣꯏꯔꯒ ꯑꯣꯏꯅ ꯆꯥꯒꯦꯅꯅꯦ
ꯈꯅꯦ ꯑꯣ ꯅꯪ ꯉꯍꯥꯟꯒꯤꯗꯣ ꯀꯦꯖꯤ ꯀꯌꯥꯃꯨꯛ ꯇꯥꯕꯅꯣ꯫
ꯑꯣ ꯃꯔꯤ ꯃꯉꯥ ꯇꯥꯕꯅꯦ
ꯀꯦꯖꯤ ꯃꯉꯥꯃꯨꯛ ꯆꯥꯎ ꯑꯦ ꯑꯗꯨꯗꯤ ꯆꯥꯎꯔꯦ ꯍꯦꯛ ꯀꯪꯂꯥ ꯑꯃꯅ ꯌꯥꯝꯗ꯭ꯔꯕꯗ ꯀꯦꯖꯤ ꯀꯌꯥ ꯀꯌꯥꯃꯨꯛꯀꯗꯤ ꯇꯥꯕ ꯉꯝꯃꯦ
ꯑꯥ ꯑꯃꯣꯝꯅꯗꯤ ꯑꯗꯨꯝ ꯀꯦꯖꯤ ꯑꯍꯨꯝ ꯑꯍꯨꯝ ꯃꯈꯥꯏ ꯁꯨꯃꯥꯏꯅ
ꯎꯝ꯫
ꯑꯗꯨꯒ ꯂꯥꯕ
ꯂꯥꯕꯁꯤ ꯑꯗꯨꯝ ꯃꯉꯥ
ꯑꯁ ꯀꯪꯉꯥ ꯊꯣꯡ ꯄꯟꯅꯔꯒ ꯑꯩꯅ ꯐꯝꯃꯤ ꯖꯦꯒꯥꯥꯖꯤ ꯀꯩꯅꯣ ꯏꯟꯖꯥꯡ ꯃꯅꯝ ꯅꯨꯡꯁꯤꯕꯥ ꯑꯃ ꯂꯥꯛꯑꯦ꯫ ꯋꯔꯤ ꯗꯨꯗꯥ ꯃꯁꯨ ꯎꯝ ꯄꯥꯏꯔꯛꯏ ꯑꫭꯏꯔꯝꯅꯤ ꯍꯣꯏ ꯇꯟꯖꯥ ꯆꯥꯟꯅꯅ ꯑꯁ ꯌꯥꯝ ꯊꯣꯛ ꯅꯨꯡꯁꯤꯒ꯭ꯔꯦꯗ ꯁꯤꯗꯤ ꯑꯗꯨꯗꯤ ꯀꯩꯅꫭ ꯇꯧꯒꯦ ꯅꯪ ꯀꯪꯉꯥꯗꯣ ꯑꯩ ꯑꯃ ꯈꯥꯛꯑꯣ ꯑꯩꯒꯤ ꯑꯃ ꯈꯥꯛꯇꯕ ꯌꯥꯗ꯭ꯔꯦ ꯅꯪ꯫ ꯍꯣꯏ ꯍꯣꯏ ꯈꯥꯛꯀꯦ ꯈꯥꯛꯀꯦ ꯑꯗꯨꯗꯣ ꯄꯨꯟꯅ ꯆꯥꯃꯤꯟꯅꯁꯤꯕ ꯍꯣꯏ ꯈꯣꯏꯕꯥꯅꯤ ꯄꯨꯟꯅ ꯊꯣꯡꯃꯤꯟꯅꯁꯦꯕ꯫ ꯑꯗꯨ ꯅꯪ ꯅꯍꯥꯟꯒꯤ ꯊꯣꯡꯕꯗꯣ ꯃꯆꯟ ꯑꯇꯣꯞꯄ ꯀꯔꯤ ꯀꯔꯤꯒꯗꯤ ꯍꯥꯞꯄꯤ
ꯑꯩꯈꯣꯏꯒꯤꯁꯦ ꯅꯍꯥꯟꯒꯤꯁꯦ ꯎꯝ ꯌꯥꯝ
ꯌꯥꯝ ꯊꯣꯏꯗꯣꯛꯄꯕꯨꯗꯤ ꯍꯥꯞꯄꯕꯨꯗꯤ ꯅꯠꯇꯦꯗꯥ ꯑꯩꯈꯣꯏꯅ ꯁꯥ ꯉꯥ ꯊꯣꯡꯕꯗ ꯑꯗꯨ ꯁꯤꯖꯤꯟꯅꯕ
ꯃꯔꯣꯏ ꯃꯄꯥꯡ ꯍꯥꯏꯗꯤ ꯇꯤꯜꯂꯧ ꯆꯅꯝ ꯁꯤꯡ ꯖꯤꯔꯥ ꯇꯦꯁ ꯄꯥꯇꯥ ꯍꯥꯏꯔꯤꯕꯣꯛ ꯑꯗꯨꯒ ꯀꯩꯅꯣꯁꯨ ꯍꯥꯞꯄꯦ ꯑꯩꯒꯤꯗꯤ ꯍꯤꯡ
ꯍꯤꯡ ꯑꯣ
ꯍꯤꯡꯗꯨꯅꯅꯦ ꯃꯅꯝ ꯑꯣꯏꯅꯝꯕ ꯑꯃ ꯐꯥꯎꯍꯜꯂꯤꯗꫭ
ꯉꯥꯏꯔꯣꯡ ꯉꯥꯏꯔꯣꯡꯒꯤ ꯃꯅꯝ ꯑꯃ ꯐꯪꯉꯦ ꯑꯩ ꯅꯍꯥꯟ ꯆꯥꯕ ꯀꯥꯟꯗ꯫
ꯀꯩꯅꯣꯅꯦ ꯑꯗꯨꯗꯤ ꯉꯥꯏꯔꯣ ꯅꯠꯇꯦ ꯕ꯭ꯂꯦꯛ ꯄꯦꯄꯔ
ꯄꯦꯄꯔ ꯍꯥꯏ ꯑꯣ ꯑꯣ ꯑꯣ ꯕ꯭ꯂꯦꯛ ꯄꯦꯄꯔ ꯍꯥꯞꯄꯖꯦ ꯑꯗꯨꯝ ꯁꯥꯒꯤ ꯃꯅꯝꯒꯨꯝꯕ ꯀꯩꯒꯨꯝꯕꯖꯦ ꯍꯥꯠꯄ꯭ꯔꯥ
ꯎꯝ ꯃꯥꯒꯤ ꯇꯣꯉꯥꯟꯕ ꯃꯅꯝ ꯑꯃ ꯊꯣꯛꯍꯟꯕꯅꯦ ꯍꯥꯏꯗꯤ ꯁꯥ ꯉꯥ ꯉꯍꯤꯡ ꯆꯍꯤꯡ ꯃꯅꯝ ꯅꯝꯍꯟꯗꯕꯅꯦꯕ
ꯑꯥ ꯑꯥ
ꯑꯗꯨꯃꯥꯏꯅ ꯇꯧꯕꯅꯦ ꯑꯗꯨꯃꯥꯏꯅ ꯑꯗꯨꯃꯥꯏꯅ ꯉꯥꯥꯅꯨ ꯑꯗꯨꯝ ꯃꯥꯗꯤꯅꯦ ꯀꯩꯅꯣ ꯇꯧꯋꯉꯣ ꯎꯝ ꯈꯔ ꯐꯖꯅ ꯁꯦꯝꯗꯕ ꯌꯥꯗꯦ ꯃꯇꯨ ꯃꯆꯥ ꯃꯆꯥ ꯌꯥꯝ ꯌꯥꯎꯋꯦ
ꯌꯨꯝꯗ ꯑꯣꯏꯅ ꯁꯦꯝꯖꯕ꯭ꯔ ꯅꯪ
ꯑꯩꯈꯣꯏ ꯌꯨꯝꯗ ꯑꯣꯏꯅ ꯁꯦꯝꯖꯔꯦ ꯅꯍꯥꯟꯗꯣ
ꯑꯣ ꯑꯣ
ꯐꯖ ꯐꯖꯅ ꯑꯩꯈꯣꯏꯒꯤ ꯏꯁꯤꯡꯁꯦ ꯐꯖꯅ ꯑꯁꯧꯕꯁꯦ ꯑꯗꯨꯗꯥ ꯃꯥꯖꯦ ꯍꯥꯞꯆꯤꯟꯕꯤꯔꯅꯤ ꯍꯥꯠꯇꯣꯛꯑ ꯃꯇꯨꯡꯗꯀꯣ
ꯎꯝ꯫
ꯑꯗꯨꯒ ꯃꯇꯨꯁꯦ ꯐꯖꯅ ꯐꯣꯏꯕ ꯑꯁ ꯑꯩꯈꯣꯏꯗꯤ ꯅꯍꯥꯟꯗꯣ ꯑꯉꯥꯡ ꯈꯔ ꯑꯩꯈꯣꯏ ꯀꯥꯏ ꯃꯆꯥꯁꯤꯡꯗꯣ ꯂꯥꯎ ꯁꯤ ꯆꯥꯗꯣꯏꯅꯦꯅ ꯀꯧꯔꯒ ꯄꯥꯐꯣꯏ ꯑꯅꯤ ꯑꯨꯝ ꯇꯧꯔꯒ ꯐꯣꯏꯍꯟꯕꯅꯤ꯫ ꯃꯇꯨ ꯃꯆꯥ ꯃꯆꯥ ꯃꯌꯥꯝꯗꯣ꯫
ꯑꯣ
ꯍꯥꯏꯗꯤ ꯃꯇꯨ ꯂꯣꯏ ꯑꯆꯧꯕ ꯐꯣꯏꯗꯣꯛꯈ꯭ꯔꯒ ꯌꯥꯜꯂꯒꯅꯦ ꯃꯇꯨ ꯇꯨꯝꯕꯧ ꯃ ꯃꯆꯥ ꯈꯔꯥ ꯌꯥꯎꯋꯦꯕ꯫
ꯏꯁ ꯌꯥꯝ ꯋꯥꯕꯅꯦ ꯃꯣꯏ ꯉꯥꯅꯨꯒꯨꯝꯕ ꯃꯣꯏ ꯀꯪꯉꯥꯒꯨꯝꯕ ꯁꯦꯝꯕꯖꯦ
ꯑꯗꯨꯒꯤ ꯑꯩꯅ ꯑ ꯑꯉꯥꯡꯖꯤꯡꯗꯣ ꯐꯥꯔ ꯁꯦꯝꯍꯟꯕꯅꯦ ꯑꯗꯨꯒ ꯑꯈꯣꯏ ꯍꯥꯎꯅ ꯆꯥꯥꯖꯦꯅ ꯍꯥꯏꯔꯒꯀꯣ
ꯑꯩꯗꯤ ꯑꯃꯨꯛꯀ ꯍꯜꯂ ꯆꯥꯅꯤꯡꯉꯛꯑꯦ ꯍꯧꯖꯤꯛ
ꯆꯥꯁꯦ ꯌꯥꯏꯌꯦ ꯅꯪ ꯁꯪꯕ ꯀꯥꯟꯗ ꯂꯥꯛꯑꯣ ꯑꯗꯨꯝ
ꯎꯝ꯫
ꯑꯗꯨꯒ
ꯑꯗꯨꯃꯥꯏꯅ ꯐꯣꯏꯔꯒ ꯁꯦꯝꯃꯦ ꯑꯗꯒꯤ ꯑꯩꯅ
ꯑ ꯑꯩꯅ ꯀꯛꯄꯗꯨꯖꯨ ꯄꯤꯁꯇꯣ ꯑꯩꯅ ꯅꯍꯥꯟ ꯇꯣꯉꯥꯟꯅ ꯀꯛꯄꯅꯦ ꯆꯥꯎꯔꯞ ꯆꯥꯎꯔꯞ ꯇꯧꯔꯒ ꯑꯥ ꯑꯥ ꯋꯥꯏ ꯁꯦꯞꯇ ꯍꯥꯏꯗꯣꯏꯔ ꯍꯣꯏ ꯕꯣꯛꯁ ꯁꯦꯞꯇ ꯍꯥꯏꯗꯣꯏꯔ ꯑꯥ
ꯑꯗꯣ ꯆꯥꯕꯗꯖꯨ
ꯆꯥꯕꯖꯨ ꯅꯨꯡꯉꯥꯏꯇꯔꯣ ꯍꯣꯏ ꯅꯨꯡꯉꯥꯏꯌꯦ ꯑꯗꯨꯒ ꯊꯣꯠꯊꯣꯠꯁꯨ ꯌꯥꯝ ꯂꯥꯎꯕ ꯍꯥꯏꯇꯥꯔꯦ ꯌꯥꯝ ꯀꯟꯕꯖꯨ ꯑꯣꯏꯗꯕ
ꯑꯁ ꯑꯩꯅ ꯑꯗꯨꯗꯣ ꯀꯩꯅꯣꯗ ꯇꯧꯔꯤꯅꯤꯅꯦ ꯅꯪꯕꯣ ꯊꯣꯠꯅꯕꯅꯤꯅ ꯑꯩꯈꯣꯏꯒꯤ ꯅꯨꯕꯤ ꯆꯐꯨꯗꯨꯗ ꯊꯣꯡꯉꯦꯕ
ꯑꯦ ꯆꯟꯕ꯭ꯔꯣ
ꯈꯣꯏꯗꯤ ꯅꯨꯡꯕꯤ ꯆꯥꯐꯨ ꯆꯧꯕ ꯑꯃ ꯂꯩꯕꯗꯣ ꯑꯩꯅ ꯉꯍꯥꯟ ꯆꯠꯊꯣꯛꯎꯕꯗ ꯌꯣꯜꯂꯝꯃꯦ ꯂꯝꯕꯤꯗ ꯍꯥꯏꯅ ꯑꯗꯨꯒꯤ
ꯑꯗꯨꯒꯤ ꯑꯣꯏꯕ ꯖꯥꯠꯅꯤ ꯃꯁꯥꯗꯣ ꯍꯥꯏꯗꯤ ꯆꯥꯕ ꯀꯥꯟꯗ ꯌꯥꯝ ꯅꯨꯡꯉꯥꯏꯕ ꯊꯣꯠ ꯊꯣꯠꯀ ꯂꯥꯎꯔꯒ
ꯎꯝ ꯃꯍꯥꯎ ꯑꯃ ꯑꯗꯨꯝ ꯇꯣꯉꯥꯟꯅ ꯊꯣꯛꯄꯗꯣ
ꯎꯝ ꯊꯣꯛꯑꯦ ꯊꯣꯛꯑꯦ
ꯍꯨꯝ ꯑꯗꯨꯃꯥꯏꯅ
ꯑꯗꯨꯃꯥꯏꯅ ꯇꯧꯔꯒ ꯁꯦꯝꯕ ꯂꯣꯏꯔꯦ ꯑꯩꯅ ꯐꯖꯅ ꯀꯛꯑꯦ ꯑꯦ
ꯑꯗꯨꯒ ꯃꯔꯣꯏ ꯃꯄꯥꯡꯖꯤꯡꯗꯣ ꯅꯨꯡꯕꯤ ꯆꯥꯐꯨꯗꯨꯗ ꯊꯥꯎ ꯈꯔ ꯅꯝꯂꯞ ꯇꯧꯔꯒ ꯎꯝ ꯑꯗꯨꯒ ꯀꯩꯅꯣꯖꯨ ꯇꯧꯋꯦ ꯑꯩꯈꯣꯏꯒꯤ ꯉꯥꯅꯨ ꯀꯥꯉꯥꯗꯣ ꯌꯥꯝꯅ ꯅꯣꯏꯕꯒꯤ ꯃꯊꯥꯎ ꯌꯥꯝ ꯀꯥꯕꯗꯣ ꯑꯗꯨ ꯆꯥꯕꯗ ꯊꯣꯠ ꯊꯣꯠ ꯂꯥꯎꯒꯩ ꯍꯥꯎꯕꯗꯣ ꯑꯣꯏ ꯂꯩꯔꯝꯃꯦꯕ ꯑꯩꯅ ꯃꯆꯤꯟꯖꯥꯛꯁꯦ ꯐꯖꯅ ꯊꯥꯛꯄꯅꯤ
ꯑꯗꯨ ꯌꯥꯝ ꯍꯥꯎꯕꯅꯦ ꯑꯗꯨꯃꯥꯏꯅ ꯇꯧꯕꯗꯣ
ꯑꯗꯨꯗꯒꯤꯗꯤ
ꯗꯤ ꯊꯥꯛꯄ꯭ꯔꯥ ꯈꯥꯃꯦꯟ ꯑꯁꯤꯟꯕꯒꯨꯝꯕ ꯑꯗꯨꯗꯒꯤ ꯃꯔꯨ ꯃꯔꯥꯡ ꯑꯃ ꯃꯆꯜꯗꯣ
ꯎꯝ ꯑꯗꯨ ꯈꯔ
ꯈꯥꯃꯦꯟ ꯁꯤꯟꯕꯁꯦ ꯃꯌꯥꯝ ꯊꯥꯛꯆꯟꯕꯁꯦ ꯍꯥꯎ ꯇꯦꯅꯦꯀꯣ ꯅꯠꯇ꯭ꯔꯥ ꯍꯣꯏ ꯃꯥ ꯌꯥꯝ ꯊꯥꯔꯁꯤꯗꯤ ꯍꯥꯎꯁꯦ ꯑꯗꯣ ꯑꯩꯗꯤ ꯑꯃ ꯊꯥꯛꯑꯦ ꯍꯣꯏ ꯑꯃ ꯑꯅꯤꯒꯨꯝꯕ ꯊꯥꯛꯄꯗꯤꯅꯦ ꯌꯥꯝ ꯍꯥꯎꯋꯦꯕꯀꯣ ꯑꯗꯨꯒ ꯃꯌꯥꯝ ꯊꯥꯛꯆꯔꯗꯤ ꯑꯩꯈꯣꯏ ꯊꯨꯝꯕ ꯑꯃ ꯌꯥꯎꯁꯜꯂꯛꯇ꯭ꯔꯅꯦ ꯈꯥꯃꯦꯟ ꯑꯁꯤꯟꯕꯁꯦ ꯊꯨꯝꯗ꯭ꯔꯅꯦ
ꯎꯝ
ꯃꯥꯏ ꯊꯨꯝꯕꯩ ꯃꯍꯥꯎ ꯑꯃ ꯊꯣꯛꯂꯛꯑꯦꯕ
ꯎꯝ ꯑꯗꯒꯤꯗꯤ ꯑꯗꯨꯃꯥꯏꯅ ꯁꯦꯝꯃꯦ ꯑꯗꯨꯒ ꯃꯔꯣꯏ ꯃꯄꯥꯡ ꯉꯧꯔꯦ ꯑꯗꯨꯒ ꯑꯗꯨꯝ ꯑꯗꯩꯥ ꯃꯥ ꯑꯗꯨꯝ ꯀꯩꯅꯣ ꯊꯣꯡꯕꯒꯨꯝ ꯃꯥꯟꯅꯩꯗ ꯉꯥꯅꯨ ꯊꯣꯡꯕꯒ ꯑꯗꯨꯝ ꯃꯥꯟꯅꯩꯗ ꯑꯗꯨꯗ ꯍꯦꯟꯅ ꯍꯥꯎꯍꯜꯂꯤꯁꯦ ꯑꯩꯈꯣꯏꯒꯤ ꯍꯤꯡꯅꯦ ꯑꯗꯨꯒ ꯕ꯭ꯂꯦꯛ ꯄꯦꯄꯔꯅꯦ ꯑꯗꯨꯒ ꯄꯥꯇ꯭ꯔꯗꯣ
ꯑꯥ
ꯑꯗꯨꯅꯦꯕ ꯍꯦꯟꯅ ꯍꯥꯎꯍꯜꯂꯤꯖꯦ
ꯀꯩꯅꯣ ꯇꯧꯕ ꯎꯝ ꯃꯤ ꯈꯔꯗꯤ ꯂꯩꯌꯦꯕꯀꯣ ꯁꯨꯝ ꯉꯥꯅꯨ ꯊꯣꯡꯕꯗ ꯑꯩꯈꯣꯏꯒꯤ ꯍꯧꯖꯤꯛ ꯗꯨꯀꯥꯟꯗꯝꯕ ꯃꯆꯜꯗꯣ ꯑꯗꯨꯊꯣꯛ ꯑꯗꯨ ꯊꯥꯛꯄꯖꯦ ꯍꯥꯏꯗꯤ ꯃꯅꯝ ꯑꯃ ꯃꯥꯡꯉꯦꯅ ꯍꯥꯏꯕ ꯑꯩꯈꯣꯏ ꯇꯁꯦꯡꯅ ꯌꯨꯝꯒꯤ ꯖꯤꯔꯥꯅꯦ ꯐꯗꯤꯒꯣꯝ ꯃꯔꯨ ꯑꯁꯨꯨꯕꯅꯦ ꯑꯗꯒꯤ ꯍꯤꯡ ꯃꯀꯨꯞ ꯀꯔꯤ ꯀꯔꯥ ꯍꯥꯞꯄꯒ ꯁꯨꯒꯥꯏꯔ ꯊꯥꯛ ꯄꯗꯣ ꯑꯗꯨꯗꯨꯅ ꯑꯗꯨꯗꯨꯅ ꯐꯩ ꯍꯥꯎꯕ ꯍꯦꯜꯂꯦꯅ ꯍꯥꯏꯕ
ꯑꯩꯅꯖꯨ ꯈꯜꯂꯤꯅꯦ ꯑꯗꯨꯅ ꯑꯩꯁꯨ ꯃꯣꯏꯅ ꯃꯣꯏꯅ ꯃꯤꯛꯁ ꯇꯧꯔꯤꯗꯣ ꯀꯔꯤꯅꯣ ꯈꯪꯗꯦ ꯍꯥꯏꯕ
ꯑꯗꯨꯗꯣ ꯑꯗꯨꯗꯤ ꯈꯪꯉꯦ ꯃꯔꯨ ꯃꯔꯥꯡ ꯖꯤꯔꯥꯗꯣ ꯖꯤꯔꯥ ꯁꯨꯒꯥꯏꯗꯕꯗꯣ ꯑꯗꯨꯗꯨꯅꯦ ꯑꯗꯒꯤ ꯐꯗꯤꯒꯣꯝ ꯐꯗꯤꯒꯣꯝ ꯃꯔꯨꯗꯣ ꯈꯪꯕ꯭ꯔꯥ
ꯎꯝ
ꯐꯗꯤꯒꯣꯝ ꯃꯔꯨꯗꯨꯅꯦ ꯑꯗꯨꯗꯨꯒ ꯑ ꯑꯥ ꯑꯃꯨꯕꯗꯣ ꯃꯔꯨꯝ ꯃꯔꯨꯝ ꯑꯃꯨꯕꯗꯣ ꯅꯪ ꯉꯁꯥꯏ ꯍꯥꯏꯕ ꯕ꯭ꯂꯦꯛ ꯄꯦꯄꯔ ꯍꯥꯏꯗꯣ ꯑꯗꯨ ꯑꯣꯏꯔꯝꯗꯧ ꯃꯥꯜꯂꯦ ꯑꯩꯅ ꯈꯟꯕꯗ
ꯑꯈꯣꯏ ꯆꯨꯝꯅꯒꯤ ꯕꯖꯥꯔꯗ ꯂꯨꯄꯥ ꯃꯉꯥ ꯃꯉꯥ ꯄꯤꯔ ꯌꯣꯜꯂꯤ ꯖꯤꯗꯗꯤ ꯕ꯭ꯂꯦꯛ ꯄꯦꯄꯔ ꯌꯥꯎꯗꯤꯌꯦ
ꯑꯗꯨꯗꯤ ꯌꯥꯎꯗꯕꯅꯦ ꯑꯗꯨꯗꯤ ꯀꯩꯅꯣ ꯈꯛꯇꯅꯦ ꯐꯗꯤꯒꯣꯝ ꯃꯔꯨꯗꯣ ꯑꯗꯨ ꯈꯛꯇ ꯑꯣꯏꯒꯨꯝ ꯇꯧꯕꯅꯦ ꯑꯩꯅ ꯍꯥꯏꯖꯤꯅꯅꯦ ꯃꯔꯨ ꯃꯔꯥꯡ ꯂꯣꯏꯁꯨꯕꯤ ꯃꯔꯨ ꯃꯔꯥꯡ ꯖꯤꯔꯥ ꯃꯔꯨ ꯃꯔꯥꯡ ꯑꯗꯒꯤ ꯐꯗꯤꯒꯣꯝ ꯃꯔꯨ ꯑꯗꯨꯗꯒꯤ ꯑ ꯂꯨꯡ ꯄꯥꯟ ꯍꯥꯏꯕ ꯑꯁ ꯃꯃꯤꯡꯕꯨ ꯈꯪꯗꯦꯗ ꯑꯩ ꯃꯁꯛꯄꯨꯗꯤ ꯂꯣꯏ ꯈꯪꯉꯦꯕ ꯀꯣ ꯃꯃꯤꯡꯗꯤ ꯈꯪꯗ꯭ꯔꯦ ꯑꯩ ꯍꯥꯏꯕ ꯍꯩꯇ꯭ꯔꯦ ꯑꯗꯨꯃꯥꯏꯅ ꯁꯨꯒꯥꯏꯔꯒ ꯊꯥꯛꯄꯖꯦ ꯁꯤꯅ ꯍꯥꯎꯕ ꯍꯦꯜꯂꯦꯅ ꯍꯥꯏꯕ
ꯈꯪꯗꯦꯅꯦ ꯅꯪꯅ ꯍꯥꯏꯔꯤ ꯃꯆꯜꯗꯣ ꯑꯩ ꯎꯔꯨꯕꯨꯗꯤ ꯑꯗꯨꯝ ꯈꯪꯕ ꯌꯥꯏ
ꯑꯩꯅꯦꯁꯦ ꯑꯩ ꯃꯆꯟꯗꯣ ꯄꯨꯂꯞ ꯁꯨꯕꯤꯃ ꯑꯩ ꯂꯩꯔꯒ ꯄꯨꯔꯛꯀꯦꯕꯀꯣ ꯅꯣꯏꯗ ꯑꯗꯨꯗꯨꯒ ꯅꯪ ꯌꯦꯡꯉꯣ ꯅꯪꯗꯤ ꯉꯥꯏ ꯅꯠꯇꯅ ꯍꯥꯏꯗꯤ ꯏꯟꯖꯥꯡꯗꯣ ꯁꯥ ꯉꯥꯗꯣ ꯊꯣꯡꯕꯅꯤꯅ ꯗꯔꯀꯥꯔꯅꯦꯕ ꯌꯥꯝꯅ ꯅꯠꯇ꯭ꯔꯥ ꯑꯗꯨꯅ ꯑꯗꯣ ꯏꯟꯖꯥꯡ ꯊꯣꯡꯕꯖꯦ ꯕꯤꯅꯦꯒꯔꯗꯣ ꯊꯥꯛꯄ꯭ꯔꯣ ꯊꯥꯛꯇꯦꯗ ꯕꯤꯅꯦꯒꯔꯗꯤ ꯀꯃꯥꯏꯅ ꯕꯤꯅꯦꯒꯔꯖꯦ ꯑꯣ ꯆꯧ ꯆꯧꯒꯨꯝꯕ ꯁꯦꯝꯕꯗꯁꯨ ꯍꯥꯞꯄ꯭ꯔꯥ?
ꯍꯣꯏ ꯑꯗꯨꯝ ꯃꯃꯤ ꯈꯔ ꯑꯃꯗꯤ ꯍꯥꯞꯄꯁꯨ ꯂꯩ ꯍꯥꯞꯇꯕꯁꯨ ꯂꯩꯗ
ꯎꯝ ꯑꯣ ꯃꯣꯏꯒꯤꯅ ꯑꯃꯨꯛ ꯃꯥꯒꯤ ꯃꯍꯥꯎ ꯊꯣꯛꯇꯕ ꯑ ꯑꯣ ꯏꯟꯖꯥꯡ ꯃꯍꯥꯎꯖꯦ ꯃꯁꯥꯒꯤꯗꯨꯅ ꯐꯩꯕ ꯅꯠꯇ꯭ꯔꯥ ꯑꯁ ꯑꯩꯉꯥꯟ ꯎꯝ ꯑꯩ ꯉꯍꯥꯟꯅꯦ ꯅꯪꯅ ꯊꯅꯝꯕꯗꯣ ꯑꯗꯨꯗꯨꯅꯦ ꯑꯩ ꯑꯃ ꯏꯁꯀꯤꯟꯒ ꯊꯥꯎꯒ ꯁꯝꯖꯟꯅꯕ ꯑꯃ ꯂꯩꯕꯗꯣ ꯏꯁꯀꯤꯟꯒ ꯊꯥꯎꯑꯣꯏ ꯀꯩ ꯑꯣꯏ ꯇꯧꯕ
ꯃꯅꯤꯡ ꯋꯥꯏꯒꯤꯗꯣ ꯃ
ꯑꯥ ꯑꯗꯨ ꯌꯥꯎꯔꯝꯃꯤꯀꯣ ꯑꯁ ꯈꯨꯍꯥꯎꯗꯤ ꯂꯩ ꯑꯗꯨꯒꯤ ꯃꯍꯥꯎꯖꯦ
ꯑꯁ ꯍꯥꯎꯕꯅꯦ ꯑꯩꯅ ꯅꯪ ꯑꯗꯨꯗꯣ ꯌꯥꯝ ꯄꯥꯝꯖꯩꯅ ꯑꯩꯅ ꯅꯪꯒꯤ ꯍꯥꯞꯄꯝ
ꯍꯧꯖꯤꯛ ꯐꯥꯎꯗ ꯃꯍꯥꯎꯗꯣ ꯐꯪꯕꯩ ꯇꯥꯏꯞꯗ ꯇꯧ ꯂꯩꯉꯣ ꯑꯩꯗꯤ ꯋꯥꯔꯤ ꯁꯥꯟꯅꯕꯁꯦ ꯇꯤꯟꯕꯨ ꯌꯣꯜꯂꯝꯅꯤꯗ
ꯆꯥꯛꯀ ꯂꯥꯝꯖꯤꯜꯂꯛꯄ ꯃꯥꯜꯂꯤꯀꯣ
ꯑꯥ ꯏꯟꯖꯥꯡ ꯃꯅꯝꯖꯨ ꯅꯨꯡꯁꯤ ꯅꯨꯡꯁꯤꯕ ꯂꯥꯛꯑꯦ ꯑꯩꯈꯣꯏ ꯁ꯭ꯋꯥꯏꯁꯖꯦ
ꯑꯣꯏꯅꯦ
ꯑꯗꯣ ꯑꯩꯖꯨꯅꯦ ꯑꯝꯇ ꯊꯣꯡ ꯑꯩꯅ ꯑꯩꯅ ꯊꯣꯡꯕꯖꯤꯅꯅꯦ ꯀꯩꯅꯣ ꯈꯪꯗꯦ ꯏꯟꯖꯥꯡꯖꯦ ꯎꯝ ꯏꯠ ꯏꯠ ꯄꯣꯁ ꯑꯃ ꯏꯇꯥꯎ ꯇꯥꯎ ꯌꯥꯗꯕ ꯍꯥꯏꯇꯥꯔꯦꯅꯦ
ꯅꯪꯅ ꯄꯨꯛꯅꯤꯡ ꯆꯪꯅ ꯊꯣꯡꯗꯕꯩ ꯑꯣꯢꯔꯝꯅꯤꯗ
ꯈꯪꯗꯦꯅꯦ ꯑꯗꯣ ꯃꯍꯤ ꯍꯥꯞꯇꯕꯤꯗ ꯉꯧꯕ ꯀꯥꯟꯗꯣ ꯑꯗꯨꯕꯨꯗꯨꯗꯤ ꯅꯩꯒꯤꯕ ꯌꯥꯝꯅ ꯑꯗꯨꯝ ꯐꯖꯅ ꯆꯥꯕ ꯌꯥꯏꯑꯕ ꯑꯗꯨꯒ ꯃꯍꯤ ꯍꯥꯞꯄꯛꯄ ꯀꯥꯟꯗꯅꯤꯁꯦ ꯍꯦꯛ ꯁꯣꯏꯔꯤꯁꯦ
ꯑꯣ ꯑꯣ ꯑꯗꯨꯗꯤ ꯃꯍꯤꯗꯣ ꯌꯥꯝꯅ ꯍꯥꯞꯆꯜꯂꯨꯅꯣ ꯀꯩꯁꯨ
ꯎꯝ ꯑꯩꯗꯤ ꯍꯧꯖꯤꯛ ꯏꯟꯖꯥꯡ ꯑꯍꯥꯎꯕ ꯑꯝ ꯀꯟꯅ ꯆꯥꯅꯤꯡꯈꯠꯂꯛꯏꯌꯦ
ꯀꯔꯤ ꯏꯟꯖꯥꯡ ꯆꯥꯅꯤꯡꯉꯤꯅꯣꯅꯦ
ꯈꯪꯗꯦ ꯑꯃ ꯍꯦꯛꯇ ꯌꯥꯏ ꯌꯦꯟ ꯑꯣꯏꯔꯁꯨ ꯌꯥꯏ ꯉꯥꯍꯩ ꯑꯣꯏꯔꯁꯨ ꯌꯥꯏ ꯏꯃꯥꯗꯥ ꯌꯥꯏꯗ ꯑꯍꯥꯎꯕ ꯑꯃꯕꯨ ꯑꯣꯏꯔꯗꯤ ꯌꯥꯔꯦ ꯑꯩꯒꯤꯗꯤ